ꯆꯥꯛ ꯊꯣꯡꯗ꯭ꯔꯤꯂꯥ
ꯀꯔꯤ ꯏꯟꯁꯥꯡ ꯊꯣꯡꯄꯔꯥ
ꯀꯔꯤꯝ ꯊꯣꯡꯇꯦꯂꯥ
ꯑꯩ ꯉꯁꯤ ꯆꯔꯥ ꯍꯦꯟꯗꯣꯔꯦ ꯃꯦꯒꯤ ꯆꯥꯔ ꯈꯥꯡꯗ
ꯑꯗꯨꯨꯝ ꯄꯤꯕꯅꯤꯅ
ꯍꯥꯥ
ꯃꯤꯅ ꯉꯥꯡꯕꯁꯨ ꯈꯔ ꯈꯔ ꯇꯥꯟꯅꯁꯦ ꯉꯁꯤꯗꯤ ꯌꯦꯔꯨꯝ ꯄꯤꯕꯅꯤꯅ ꯌꯦꯔꯨꯝ ꯑꯗꯨꯝ ꯂꯧꯔꯦꯕ
ꯑꯩ ꯑꯩꯗꯤ ꯑꯩꯗꯤ ꯄꯤꯌꯥꯂꯛꯁꯃꯤꯗ ꯆꯥꯛꯇꯣ ꯂꯧ ꯍꯥꯏꯕ ꯀꯥꯎꯍꯧꯔꯕ ꯉꯁꯥꯏ ꯆꯠꯅꯤꯡꯉꯩꯗ ꯑꯗꯨꯗꯒꯤ ꯂꯧꯔꯝꯗ꯭ꯔ ꯑꯩꯁꯨ
ꯁꯤꯒꯂ
ꯅꯤꯁꯥ ꯈꯔꯒꯅꯨ
ꯀꯩꯅꯣꯅꯤ ꯂꯥꯛꯑꯣ ꯍꯥꯏꯔꯒꯅꯤ ꯁꯥꯛ ꯍꯥꯏꯔꯒꯅ ꯀꯩ ꯆꯥꯟꯅꯕꯤꯌꯦ
ꯄꯥꯏꯔ ꯑꯆꯥꯛꯇꯣ ꯑꯁꯤꯗꯩꯕꯥꯅꯤ ꯇꯥꯎ ꯃꯄꯥꯗ ꯊꯧꯔꯤ ꯇꯤꯡꯅꯔꯁꯦ ꯆꯥꯛ ꯊꯤꯟꯗꯣꯛ ꯊꯤꯟꯖꯤꯟ ꯇꯧꯔꯒ ꯆꯤꯡꯉ
ꯌꯥꯌꯥ ꯄꯔꯔꯕ
ꯍꯌꯦꯡꯒꯤ ꯂꯥꯏꯔꯤꯛ ꯄꯨꯝꯅꯃꯛ ꯄꯥꯔꯦ ꯄꯨꯝꯅꯃꯛ ꯍꯩꯔꯅꯤ꯫
ꯄꯨꯝꯅꯃꯛꯀꯤ ꯃꯄꯨꯔꯣ꯫
ꯈꯪꯡꯗꯔꯤꯗ ꯁꯅꯥꯇꯣꯝꯕꯤ꯫ ꯄꯨꯟꯁꯤꯁꯤ ꯁꯨꯃꯥꯏꯅ ꯑꯣꯏꯔꯛꯀꯅꯤ ꯈꯪꯗ꯭ꯦ꯫ ꯅꯪ ꯍꯦꯛ ꯇꯤꯟꯅꯕꯗꯩ ꯑꯩꯖꯤ ꯃꯥꯡꯉꯕꯅꯤ꯫
ꯄꯨꯟꯁꯤꯁꯦ ꯁꯨꯃꯥꯏꯅ ꯁꯨꯛ ꯌꯥꯝ ꯋꯥꯔꯛꯀꯅꯤ ꯈꯪꯉꯝꯃꯗꯤ ꯀꯣꯔꯣꯅꯥ ꯃꯇꯝꯗ ꯃꯥꯛꯁ ꯎꯞꯄꯝꯃꯣꯢ꯫
ꯈꯜꯂꯨ ꯗꯦ ꯑꯁꯨꯨꯝ ꯅ ꯑꯣꯏ
ꯂꯣꯛ ꯊꯨꯡꯉꯛꯄ ꯃꯇꯝꯗꯁꯨ ꯅꯣꯡꯃꯥꯡꯈꯥ ꯊꯛꯑꯝꯃꯣꯏ꯫
ꯂꯥꯛꯔꯤꯛꯀ ꯄꯥꯔꯣꯏꯗ꯭ꯔꯣ ꯅꯪꯕꯣ꯫
ꯄꯥꯗꯣꯢꯅꯤ꯫
ꯀꯔꯤꯗꯧꯕꯒꯤ ꯄꯥꯔꯨꯅꯨ꯫
ꯑꯩ ꯍꯟꯗꯛ ꯕꯦꯛ ꯆꯥꯕ ꯌꯥꯗꯕꯅꯤ꯫
ꯃꯃꯥꯡꯁꯨ ꯆꯥꯕ꯭ꯔꯣ ꯅꯪ꯫
ꯏꯁ ꯅꯪꯗꯤ ꯆꯥꯗꯕ꯭ꯔꯥ ꯍꯥꯏꯖꯦ꯫
ꯆꯥꯗꯦꯗ꯫
ꯑꯣ ꯍꯣꯏꯗ ꯏꯕꯥꯅꯤ ꯍꯟꯗꯛ ꯈꯛ ꯇꯤꯟꯅꯅꯤꯅꯀꯣ ꯃꯃꯥꯡꯒꯤ ꯅꯪꯒꯤ ꯊꯧꯗꯛꯇꯨꯗꯤ ꯑꯩꯁꯨ ꯈꯪꯍꯧꯗ꯭ꯔꯦ꯫
ꯑꯗꯨꯒꯨꯝꯕ ꯋꯥꯍꯩ ꯋꯥꯇꯥꯗꯣ ꯀꯅꯥꯅ ꯍꯥꯏꯌꯣ ꯍꯥꯏ꯫ ꯕꯦꯛ ꯕꯦꯛ ꯕꯦꯛ ꯕꯦꯛ ꯕꯦꯒ ꯍꯥꯏꯗꯤ ꯀꯩꯅꯣ꯫
ꯕꯦꯛ ꯍꯥꯏꯗꯤ ꯃꯅꯤꯡ ꯍꯟꯊꯕ ꯑꯉꯥꯡꯁꯤꯡꯒ ꯀ꯭ꯂꯥꯁ ꯃꯥꯟꯅꯕ꯫ ꯑꯉꯥꯡꯁꯤꯡꯒ ꯀ꯭ꯂꯥꯁ ꯃꯥꯟꯅꯕ
ꯀꯅꯥꯅ ꯍꯥꯏꯅꯣ꯫
ꯑꯩꯅ
ꯈꯣꯏ ꯕꯦꯛ ꯌꯥꯕ ꯃꯤꯔꯥ꯫
ꯎꯝ ꯌꯥꯔꯝꯃꯅꯣ꯫
ꯏꯖꯠ ꯂꯩꯇꯕ ꯑꯗꯨꯒꯨꯝꯕ ꯃꯤ ꯇꯥꯔ ꯀꯔꯤ ꯈꯟꯒꯤꯅꯤ꯫
ꯑꯁ ꯌꯥꯝꯖꯦ꯫ ꯑꯁ ꯍꯥꯞꯇ꯭ꯔꯖꯨ ꯌꯥꯕ ꯁꯕꯖꯦꯛꯁꯤꯗ ꯀꯔꯤ ꯀꯔꯤ ꯍꯔꯥꯎꯗꯅ ꯇꯧꯔꯤꯅꯣ ꯈꯪꯗꯦꯍꯦ꯫
ꯈꯪꯗꯦ ꯑꯝꯇ ꯉꯥꯡ ꯅꯧꯖꯨꯁꯨ
ꯍꯥꯞꯇ꯭ꯔꯁꯨ ꯌꯥꯕ ꯁꯕꯖꯦꯛꯁꯤꯗ
ꯀꯣꯏꯁꯟ ꯆꯥꯝ ꯀꯨꯟ ꯈꯛꯇꯅꯦꯍꯦ ꯑꯦꯝ ꯁꯤ ꯀ꯭ꯌꯨ ꯑꯗꯨꯁꯨ
ꯆꯥꯝ ꯀꯨꯟ ꯈꯛꯇꯪ
ꯍꯣꯏ ꯅꯔꯥꯏꯕꯛ ꯌꯦꯡꯉꯨ ꯆꯔꯁꯨ ꯍꯦꯛꯇ ꯇꯤꯛ ꯇꯤꯛ ꯇꯤꯛ ꯇꯧꯁꯜꯂꯨꯁꯨ
ꯪ ꯌꯥꯝ ꯌꯥꯝꯗꯦꯅ ꯑꯗꯨꯗꯤ
ꯌꯥꯝꯒꯦ ꯃꯤꯌꯥꯝ ꯄꯨꯝꯅꯃꯛ
ꯈꯪꯗ꯭ꯔꯦꯗ ꯁꯥ ꯁꯥꯇ꯭ꯔ ꯋꯥꯍꯟꯕ ꯍꯥꯏꯁꯦ ꯑꯣꯖꯥ ꯃꯊꯧꯅꯦ ꯒꯥꯥꯏꯗꯣ ꯇꯧꯔꯕ꯭ꯔꯥ ꯈꯪꯗꯦ
ꯑꯣꯏꯔꯕ ꯃꯥꯜꯂꯦ ꯑꯣꯏꯔꯕ ꯃꯥꯜꯂꯦ ꯁ ꯇ꯭ꯔꯥ ꯋꯥꯍꯟꯕ ꯍꯥꯏꯕꯁꯦ ꯑꯣꯖꯥꯒꯤ ꯃꯊꯧ ꯑꯣꯏꯔꯕ ꯃꯥꯂꯦ꯫
ꯏꯕꯦꯝꯃꯥ ꯑꯩꯒꯤꯅꯦ ꯚꯦꯠ ꯇꯦꯕꯜꯁꯦ ꯅꯍꯥꯟꯈꯣꯏ ꯂꯪꯊꯣꯛ ꯂꯪꯊꯣꯛ ꯊꯝꯕꯒꯤ ꯉꯁꯤ ꯈꯨꯠꯇ ꯈꯤꯇꯪ ꯊꯝꯃꯨꯕꯕꯨ ꯍꯥꯒꯠꯆꯩ
ꯅꯪ ꯑꯩ ꯂꯥꯏꯟ ꯂꯩꯔꯝꯕꯒꯤ ꯅꯪ ꯅꯄꯨꯟꯁꯤꯗꯣ ꯃꯉꯥꯜ ꯑꯃ ꯊꯣꯛꯄꯅꯤ ꯅꯪ
ꯌꯥꯔꯦ ꯏꯕꯦꯝꯃ ꯃꯉꯥꯜ ꯃꯉꯥꯜ ꯄꯜꯂꯛꯀꯅꯣ ꯌꯥꯝ ꯍꯩꯅꯗꯦ
ꯃꯉꯥꯜ ꯍꯩꯅꯗꯦ ꯅꯠꯇ꯭ꯔꯥ ꯅꯪ꯫
ꯂꯥꯏꯠ ꯑꯃ ꯂꯥꯛꯑꯦꯒ ꯍꯥꯏꯌꯨ ꯑꯗꯨꯃꯥꯏꯅ
ꯇꯤꯟꯅꯕꯒꯤ ꯅꯪ ꯃꯉꯥꯜ ꯑꯃ ꯊꯣꯛꯂꯛꯄꯅꯤ ꯅꯪ
ꯎꯝ ꯑꯥ ꯀꯩꯅꯣꯒꯤ ꯑꯗꯨꯒꯤ ꯃꯉꯥꯜꯗꯨ ꯊꯣꯛꯇꯣꯏ ꯃꯛꯇꯗꯤ ꯃꯝꯖꯔꯒꯦ ꯄꯨꯟꯁꯤ ꯆꯨꯞꯄ
ꯅꯨꯃꯤꯠ ꯇꯥꯔꯝꯗꯥꯏꯒꯤ ꯅꯄꯨꯟꯁꯤꯗꯨꯗ ꯕꯁꯟꯇ ꯂꯥꯛꯄꯅꯤ
ꯌꯥꯔꯦ ꯏꯕꯦꯝꯃ ꯅꯪꯒꯤ ꯕꯁꯟꯇ ꯈꯨꯂꯥꯛꯁꯦ ꯄꯨꯡ ꯄꯦꯟ ꯄꯦꯜꯂꯦ
ꯅꯆꯤꯟ ꯊꯤꯒꯅꯨ
ꯅꯤꯁꯥ ꯁꯥꯟꯅꯒꯅꯨ ꯇꯅꯤꯡꯗꯦ
ꯀꯔꯤ ꯅꯤꯁꯥ ꯁꯥꯟꯅꯕ꯭ꯔꯥ ꯑꯩꯅ ꯍꯥ
ꯑꯩꯈꯣꯏ ꯃꯥꯏꯅꯦꯜ ꯆꯠꯈ꯭ꯔꯥꯕꯣ
ꯆꯠꯈ꯭ꯔꯦ
ꯀꯩ ꯍꯥꯏ ꯂꯥꯛꯑꯃꯤꯅꯣ ꯅꯣꯏꯕꯥꯏ ꯂꯥꯢꯔꯤꯛ ꯄꯔꯝꯃꯤꯔ
ꯅꯠꯇꯦꯗ ꯃꯥꯏ ꯂꯥꯏꯕ꯭ꯔꯦꯔꯤ ꯍꯜꯂꯛꯄꯒꯤ ꯁꯨꯝ ꯄꯣꯠꯊꯥꯔꯝꯕꯅꯦ ꯑꯩ ꯅꯥꯛꯇ
ꯎ ꯃꯥꯅ ꯂꯥꯢꯔꯤꯛ ꯄꯥꯎꯔꯒ ꯍꯜꯂꯛꯄꯒꯤ ꯅꯪꯅ
ꯅꯪꯁꯨ ꯋꯥꯔꯝꯃꯅꯤꯗ ꯋꯥꯛꯀꯤꯡ ꯆꯠꯄꯗ
ꯀꯔꯤ ꯀꯔꯤ ꯀꯔꯤ ꯑꯩꯈꯣꯏ ꯅꯣꯡꯉꯥꯜꯂꯛꯄꯒ ꯂꯥꯏꯔꯤꯛ ꯄꯥꯊꯣꯛꯑꯦ
ꯎꯝ
ꯔꯤꯝꯁ ꯐꯧ ꯆꯠꯊꯣꯛꯎꯔꯦ ꯍꯜꯂꯦ ꯂꯥꯏꯔꯤꯛ ꯄꯥꯊꯣꯛꯑꯦ
ꯎꯝ
ꯅꯪ ꯒꯨꯝꯕ꯭ꯔꯣ ꯑꯩꯕꯣ
ꯎꯝ ꯇꯦ ꯄꯨꯟꯁꯤꯁꯦ ꯅꯣꯏ ꯍꯦꯛ ꯇꯤꯟꯅꯔꯝꯗ꯭ꯔꯗꯤ ꯑꯁꯨꯝꯅꯗꯤ ꯃꯥꯡꯗꯤ ꯃꯥꯡꯉꯝꯃꯣꯏꯗꯕꯅꯤ
ꯎꯝ ꯅꯄꯨꯨꯟꯁꯤꯗ ꯃꯉꯥꯜ ꯑꯃ ꯂꯥꯛꯏꯗꯣ ꯑꯩ ꯇꯤꯟꯅꯕꯩꯅꯤ
ꯎꯝ
ꯑꯩ ꯍꯦꯛ ꯇꯤꯟꯅꯔꯝꯗ꯭ꯔꯕ ꯅꯪꯗꯤ ꯃꯥꯡꯉꯕꯅꯦ ꯃꯥꯡꯉꯕ
ꯎꯝ ꯑꯣ
ꯈꯪꯗꯦ ꯅꯪꯁꯦ ꯅꯃꯥꯟꯅꯕꯤ ꯑꯐꯕ ꯇꯤꯟꯅꯕꯁꯦ ꯅꯨꯡꯉꯥꯏꯇ꯭ꯔꯥ
ꯅꯨꯡꯉꯥꯏꯔꯦ ꯅꯨꯡꯉꯥꯏꯔꯦ ꯄꯨꯟꯅꯃꯛ ꯅꯨꯡꯉꯥꯏꯔꯦ ꯑꯩ
ꯅꯨꯡꯉꯥꯏꯕꯅꯦ ꯅꯨꯡꯉꯥꯢꯕꯅꯦ
ꯑꯩꯒꯤ ꯀ꯭ꯂꯤꯞ ꯕꯣꯔꯠꯇꯨꯅ ꯑꯩꯈꯣꯏꯆꯦ ꯃꯆꯥꯁꯤꯡꯗ ꯄꯤꯈꯤꯕꯗꯨ ꯑꯝꯇ ꯂꯧꯁꯤꯟ ꯇꯥꯔꯦ
ꯀꯩꯗꯧꯒꯦꯕ ꯀ꯭ꯔꯤꯕꯣꯔꯠꯇꯣ ꯂꯧꯁꯜꯂꯒ
ꯑꯦꯛꯖꯥꯝ ꯆꯠꯄꯗ ꯑꯦꯗꯃꯤꯠ ꯀꯥꯔꯗꯁꯦ ꯀ꯭ꯂꯤꯞ ꯕꯣꯔꯠꯇ ꯆꯞꯄꯗꯨꯅ ꯍꯦꯟꯅ ꯅꯨꯡꯉꯥꯏ ꯁꯨꯞꯆꯟꯗꯦ
ꯅꯪꯒꯤꯗꯣ ꯑꯩ ꯈꯪꯉꯤꯉꯣ
ꯌꯥꯝ ꯄꯥꯅꯤꯡꯗꯅ ꯀꯣ
ꯇꯧꯕ ꯉꯝꯕ ꯃꯤꯅꯤꯅꯦ ꯅꯪꯗꯤ
ꯑ
ꯑꯊꯤꯕꯅ ꯐꯖꯕ ꯅꯨꯄꯤ ꯀꯣꯏꯕꯒꯤ ꯑꯥꯊ꯭ꯔꯁꯦ ꯀꯔꯤꯅꯣ
ꯐꯖꯕ ꯅꯨꯄꯥꯅ ꯑꯊꯤꯕ ꯅꯨꯄꯤ ꯂꯧꯕꯒꯤ ꯑꯥꯊꯁꯤꯅ ꯀꯔꯤ
ꯎꯝ ꯑꯗꯨꯗꯤ ꯑꯩ ꯊꯦꯡꯅꯗ꯭ꯔꯤꯕꯣ
ꯅꯨꯄꯥꯒꯤ ꯑꯣꯏꯅꯗꯤꯅꯦ ꯃꯅꯤ ꯃꯦꯇꯔ ꯅꯨꯄꯤꯒꯤ ꯑꯣꯏꯅꯅꯦ ꯄꯌꯨꯇꯤ ꯃꯦꯇꯔ
ꯎ ꯐꯖꯕ ꯃꯤꯁꯨ ꯑꯗꯨꯝ ꯂꯥꯏꯔꯕꯗ ꯂꯩꯗ
ꯑꯗꯨꯅ ꯂꯞꯂꯤꯁꯨ ꯂꯥꯏ
ꯅꯨꯡꯁꯤꯕ ꯍꯨꯅꯤ
ꯅꯪ ꯂꯐꯣꯏꯒꯨꯝꯕ ꯎꯝ ꯀꯩꯅꯣꯗ ꯑ ꯃꯤꯁꯦꯟꯗ꯭ꯔꯤꯁꯤꯅ ꯑꯗꯨꯒꯨꯝꯕꯒꯤ ꯊꯤꯑꯣꯔꯤ ꯃꯌꯥꯝꯗꯣ ꯈꯪꯉꯔꯣꯏ
ꯈꯪꯗꯦ ꯅꯪꯅ ꯄꯩꯁꯥꯁꯨ ꯄꯥꯏꯅꯤꯡꯉꯤ ꯃꯤꯁꯨ ꯎꯁꯤꯠꯇꯦ
ꯋꯥꯖꯥꯎꯁꯨ ꯉꯥꯡꯉꯤ
ꯀꯩꯅꯣ ꯍꯥꯏꯁꯤꯕꯣ ꯑꯩ ꯈꯪ ꯑꯩ ꯈꯛ ꯂꯧ ꯑꯩ ꯈꯛ ꯂꯣ ꯋꯥꯖꯥꯎ ꯉꯥꯡꯉꯤꯁꯤꯕꯨ ꯑꯩ ꯈꯛ ꯂꯣ ꯃꯤ ꯎꯁꯤꯠꯇꯤꯁꯦꯕꯨ ꯅꯪꯗꯤ ꯀꯩꯝ ꯂꯥꯟꯖꯗꯕꯤꯔꯣ
ꯀꯩꯅꯣꯅꯦ ꯑꯐ ꯅꯨꯡꯉꯥꯏꯒꯤ ꯃꯤꯝꯇ ꯅꯠꯇꯦ ꯃꯨꯔꯈꯅꯦ ꯃꯨꯔꯈ
ꯎꯝ ꯃꯣꯟ ꯑꯝꯇ ꯂꯩꯒꯦ ꯈꯟꯕꯁꯦ ꯆꯍꯤ ꯃꯔꯤ ꯁꯨꯒꯜꯜꯂꯤ ꯃꯣꯟ ꯑꯝꯇ ꯂꯩꯒꯦ ꯈꯟ ꯈꯟꯅ ꯆꯍꯤ ꯃꯔꯤ ꯁꯨꯒꯠꯂꯛꯑꯦꯕ
ꯂꯩꯔꯨꯔꯅꯨ ꯌꯥꯔꯦ ꯀꯥꯟꯗꯦ
ꯃꯣꯟ ꯂꯩꯔ ꯅꯪ ꯀꯔꯤ ꯀꯥꯟꯅꯅꯤ
ꯇꯨꯝꯕ ꯅꯨꯡꯉꯥꯏꯗꯣꯏ ꯁꯤꯗꯤ
ꯇꯨꯝꯃꯨꯔꯣ ꯅꯨꯡꯉꯥꯏ ꯅꯨꯡꯉꯥꯏꯅ ꯂꯩꯌꯨ
ꯅꯨꯡꯉꯥꯏ ꯅꯨꯡꯉꯥꯏ ꯂꯩꯇ꯭ꯔꯗꯤ ꯏꯕꯦꯝꯃ ꯑꯩꯕꯨ ꯀꯞ ꯀꯞ ꯂꯩꯌꯣ ꯍꯥꯏꯕ꯭ꯔꯣ
ꯇꯨꯝꯒꯅꯨ ꯇꯨꯝꯗꯅ ꯂꯩꯔꯒꯅꯨ ꯃꯥꯏ ꯐ꯭ꯔꯦꯟ ꯃꯤꯀꯞ ꯊꯣꯛꯔꯣ
ꯑꯩꯅ ꯈꯜꯂꯨꯕꯅ ꯌꯨꯝꯗ ꯑꯈꯣꯏꯃꯥꯅ
ꯀꯩ
ꯄꯠ ꯄꯠ ꯇꯠꯂꯦ ꯅꯪꯅ ꯉꯥꯡꯉꯤꯕꯗꯣ ꯁꯨꯃꯥꯏꯅ
ꯇꯥꯔꯔꯕꯣ
ꯇꯥꯔꯦ
ꯌꯨꯝꯗ ꯑꯩꯈꯣꯏ ꯃꯥ ꯃꯣꯏꯅ ꯆꯥꯛꯇꯣ ꯊꯣꯡꯉꯒ ꯄꯤꯖꯕꯩ ꯕꯥꯞꯇ ꯈꯜꯂꯨꯔꯦ ꯍꯥꯏꯕ ꯍꯣꯁꯇꯦꯜꯗ ꯑꯩ ꯆꯥꯛ ꯂꯧꯒꯗꯧꯔꯤ ꯍꯥꯏꯕꯁꯦ ꯑꯩ ꯀꯥꯎꯊꯣꯛꯎꯔꯦ ꯍꯥꯏꯕ
ꯅꯪꯒꯤ ꯋꯥꯈꯜꯂꯣꯟꯁꯤꯁꯨ ꯑꯉꯛꯄꯅꯤ ꯁꯤ ꯅꯪꯒꯤꯗꯤ ꯂꯩꯔꯤ ꯀꯩꯅꯣ ꯀꯥꯟꯆꯤ ꯂꯩꯀꯣꯜꯒꯤ ꯇꯨꯔꯦꯟꯗ ꯆꯦꯜꯂꯤꯕ ꯉꯥꯥꯁꯦ ꯍꯧꯖꯤꯛ ꯐꯥꯎꯔꯅꯤ ꯑꯗꯨꯒ ꯎꯁꯣꯞ ꯇꯧꯊꯣꯛꯑꯅꯤ
ꯑꯩꯁꯨ ꯑꯝꯛꯇꯪ ꯀꯥꯟꯆꯤꯒꯤ ꯀꯥꯟꯆꯤꯔ ꯄꯨꯈ꯭ꯔꯤꯁꯦ ꯑꯝꯇꯪ ꯏꯁꯤꯠꯅꯤꯡꯉꯦ
ꯃꯆꯨ ꯃꯆꯨꯒꯤ ꯉꯥꯗꯣ ꯆꯥꯁꯤ ꯅꯨꯡꯉꯥꯏꯃꯤꯟꯅꯁꯤ
ꯈꯤꯇꯪ ꯆꯥꯎꯈꯠꯂꯛꯑꯒ ꯀꯣ ꯀꯥꯟꯆꯤ ꯂꯩꯀꯣꯜꯒꯤ ꯄꯨꯈ꯭ꯔꯤꯁꯦ ꯑꯝꯇꯪ ꯏꯁꯤꯠꯄꯁꯤꯅꯦ ꯑꯩꯒꯤ ꯗ꯭ꯔꯤꯝ ꯍꯥꯏꯕꯨ
ꯑꯦꯝ ꯏꯟ ꯂꯥꯏꯞ ꯑꯗꯨꯗꯤ ꯑꯩꯅ ꯅꯪ ꯐꯣꯂꯣ ꯇꯧꯈꯤꯕꯅꯤ
ꯀꯥꯏꯗ ꯐꯣꯂꯣ
ꯏꯟꯁꯇꯥꯗ
ꯏꯁꯇꯥꯗꯤ ꯏꯕꯥꯅꯤ ꯐꯣꯂꯣ ꯇꯧꯅꯗꯕ꯭ꯔꯅꯦ
ꯑꯃ ꯑꯃ ꯈꯪꯗꯦꯗ ꯄꯨꯟꯁꯤ
ꯑꯩ ꯀꯥꯟꯆꯤ ꯄꯨꯈ꯭ꯔꯤꯖꯦ ꯑꯃꯨꯛꯇꯪꯗꯤ ꯏꯁꯤꯠꯅꯤꯡꯉꯤꯌꯦ
ꯁꯤꯇꯣꯛ ꯑ ꯂꯣꯏꯔꯦ ꯀꯩꯅꯣ ꯊꯝꯃꯣ ꯏꯕꯦꯝꯃ